ꯍꯜꯂꯣ ꯍꯜꯂꯣ
ꯍꯥꯎ ꯍꯥꯎ ꯇꯥꯏꯌꯦ ꯇꯥꯏꯌꯦ
ꯑꯣ ꯆꯥꯛ ꯏꯁꯤꯡ ꯆꯥꯕꯤꯔꯕꯣ ꯆꯗꯔ꯭ꯤ ꯑꯣ ꯀꯩꯗꯧꯔꯤꯒꯦ ꯍꯧꯖꯤꯛꯄꯣ
ꯆꯥꯛꯇꯤ ꯂꯣꯏꯔꯦ ꯑꯇꯩ ꯑꯇꯩ ꯄꯤꯖꯅꯕ ꯄꯤꯖꯔꯤꯕ
ꯑꯣ ꯑꯉꯥꯡ ꯅꯨꯨꯕꯤꯗꯤ ꯆꯥꯈ꯭ꯔꯕꯣ
ꯑꯪ ꯆꯥꯈꯔꯦ ꯂꯣꯏꯟ ꯆꯥꯈꯔꯦ ꯑꯩꯈꯣꯏ ꯇꯥꯃꯣ ꯑꯩꯈꯣꯏꯅꯤꯇꯪ ꯉꯥꯏꯔꯦ
ꯎꯝ ꯆꯥꯛ ꯉꯟꯅ ꯆꯥꯈ꯭ꯔꯗꯤ ꯑꯗꯨꯗꯤ ꯀꯩꯇꯧꯔꯒ ꯂꯩ
ꯆꯥꯛ ꯉꯟ ꯆꯥꯔꯗꯤ ꯑꯩꯈꯣꯏ ꯇꯤꯚꯤ ꯌꯦꯡꯕꯅ ꯌꯦꯡꯕ ꯐꯣꯟ ꯌꯦꯡꯕꯅ ꯌꯦꯡꯕ ꯋꯥꯛꯀꯤꯡ ꯆꯠꯄꯅ ꯆꯠꯄ ꯆꯥꯛꯄꯨ ꯆꯥꯊꯣꯛꯑꯗꯤ ꯊꯕꯛ ꯂꯣꯏꯊꯣꯛꯑꯗꯤ ꯃꯥ ꯃꯥꯅ ꯇꯧꯗꯧ ꯇꯧꯗꯧꯕ ꯑꯗꯨꯝ ꯇꯧꯅꯔꯦ
ꯎꯝ
ꯑꯗꯨꯒ ꯋꯥꯏ ꯁꯪꯅ ꯄꯣꯊꯥꯅꯔꯦ
ꯑꯗꯨꯅꯗꯤ ꯐꯩꯗ ꯗꯥꯥꯛꯇꯔꯅꯖꯨ ꯆꯥꯛ ꯉꯟꯅ ꯆꯥꯊꯣꯛꯎ ꯍꯥꯏꯕꯅꯤ ꯑꯗꯨꯝ ꯉꯝꯗꯕꯩ ꯋꯥꯅꯤ
ꯍꯣꯏ ꯆꯥꯛꯇꯤ ꯑꯩꯈꯣꯏꯗꯤ ꯉꯜꯂꯦ
ꯑꯣ
ꯆꯥꯛ ꯆꯥꯛꯀꯤ ꯋꯥꯗꯤ ꯉꯟꯇ ꯂꯣꯏꯁꯟꯕꯅ ꯋꯥꯏꯁꯪꯉꯦꯅ ꯆꯥꯗꯧ ꯈꯣꯠꯇꯧ ꯂꯩꯔꯝꯅꯤꯅ
ꯆꯥꯊꫭꯛꯑꯦ
ꯑꯗꯨꯅꯤ ꯑꯗꯨꯅꯁꯨ ꯐꯩꯗ ꯑꯗꯤ ꯑꯉꯥꯡ ꯅꯨꯨꯕꯤꯁꯨ ꯃꯇꯝ ꯆꯥꯅ ꯆꯥꯛ ꯏꯁꯤꯡꯗꯣ ꯄꯤꯖꯊꯣꯛꯑꯗꯤ ꯂꯥꯏꯔꯤꯛ ꯂꯥꯏꯁꯨ ꯇꯧꯕꯗꯣ ꯅꯨꯡꯉꯥꯏꯗꯅ
ꯍꯣ ꯍꯣꯏ
ꯎꯝ
ꯍꯧꯖꯤꯛꯇꯤ ꯗꯥꯛꯇꯔꯒꯤ ꯑꯦꯗꯚꯥꯏꯁꯇꯁꯨ ꯍꯥꯏꯔꯤꯗꯨꯅꯦꯕ ꯆꯥꯛ ꯉꯟꯅ ꯆꯥꯕꯤꯌꯨ
ꯆꯥꯛꯆꯥ ꯇꯣꯛꯄꯒ ꯄꯨꯡ ꯑꯅꯤ ꯀꯥꯟꯅꯅ ꯂꯩꯔꯒ ꯇꯨꯝꯕꯤꯌꯨꯅ
ꯑꯥꯎ
ꯅꯨꯡꯗꯥꯡ ꯆꯥꯛ ꯌꯥꯝ ꯆꯥꯕꯤꯒꯅꯨ ꯃꯍꯤ ꯃꯅꯥꯏ ꯌꯥꯝ ꯊꯛꯄꯤꯌꯨ
ꯃꯥꯅꯤ ꯃꯥꯅꯤ ꯑꯣꯝꯆꯥꯛ ꯆꯥꯛꯇ꯭ꯔꯣ ꯉꯁꯤꯁꯤꯕꯣ
ꯆꯥꯛꯑꯦ ꯆꯥꯛꯑꯦ ꯑꯣꯝꯆꯥꯛ ꯆꯥꯛꯑꯦ
ꯎꯝ ꯑꯣꯝꯆꯥꯛ ꯆꯥꯛꯑꯦ ꯍꯥꯏꯕ ꯅꯨꯡꯁꯥ ꯁꯥꯗ꯭ꯔꯁꯨ ꯎꯝ
ꯅꯣꯡ ꯅꯣꯡ ꯑꯣꯝꯕꯒꯤ ꯃꯑꯣꯡꯅꯦꯕ ꯆꯥꯛꯏꯁꯦ
ꯎꯝ
ꯂꯥꯡꯕꯟ ꯅꯨꯡꯁꯥꯅ ꯁꯥꯒꯗꯧꯕ ꯌꯥꯝ ꯋꯥꯠꯂꯤ
ꯁꯥꯒꯠꯂꯛꯑ ꯀꯥꯟꯁꯤꯗ ꯑꯉꯥꯡ ꯁ꯭ꯀꯨꯜ ꯀꯥꯅꯗꯣꯏꯅꯤ
ꯎꯝ ꯁꯃꯔ ꯕꯤꯀꯦꯁꯟꯗꯤ ꯑꯗꯨꯝ ꯃꯁꯥꯒꯤ ꯖꯨꯟ ꯖꯨꯂꯥꯏꯁꯦ ꯑꯗꯨꯝ ꯊꯥꯒꯟꯕꯅꯦ ꯑꯗꯣ ꯂꯥꯏ ꯍꯔꯥꯎꯕ ꯃꯇꯝꯁꯦ ꯃꯣꯏ ꯑꯗꯨꯝ ꯊꯥꯒꯟꯕꯅꯤ
ꯎꯝ ꯂꯥꯏ ꯍꯔꯥꯎꯗ꯭ꯔꯕꯅꯤꯅ ꯍꯟꯗꯛꯇꯤ ꯉꯟꯇꯥ ꯊꯥꯗꯣꯛꯈ꯭ꯔꯦ ꯂꯥꯏꯗꯤ ꯊꯣꯡ ꯍꯥꯡ ꯍꯥꯡꯉ ꯇꯣꯛꯅꯔꯦ ꯍꯟꯗꯛꯇꯤ ꯏꯀꯧ ꯀꯠꯂꯒ ꯂꯥꯏꯗꯤ ꯍꯔꯥꯎꯗ꯭ꯔꯦ
ꯃꯥꯥꯟꯅꯦ ꯀ꯭ꯋꯥꯛꯀꯩꯊꯦꯜ ꯊꯤꯌꯥꯝ ꯂꯩꯀꯥꯏꯒꯤ ꯂꯥꯏ ꯍꯔꯥꯎꯔꯤꯌꯦ
ꯎꯝ ꯑꯩꯈꯣꯏ ꯁ꯭ꯋꯥꯏꯁꯤꯗꯤ ꯂꯥꯏ ꯊꯣꯡ ꯍꯥꯡꯉꯒ ꯂꯣꯏ ꯇꯣꯛꯈ꯭ꯔꯦ
ꯑ
ꯂꯥꯏ ꯍꯔꯥꯎꯅꯗ꯭ꯔꯦ ꯑꯗꯨꯒꯤ
ꯎꯝ ꯑꯗꯨꯗꯤ ꯂꯤꯂꯥ ꯐꯂꯥ ꯑꯝꯇ ꯌꯦꯡꯉꯝꯃꯔꯣꯏ
ꯌꯦꯡꯗ꯭ꯔꯦ
ꯎꯝ ꯂꯥꯏ ꯀꯩꯕ ꯇꯧꯔꯒ ꯀꯨꯝꯍꯩ ꯍꯔꯥꯎꯁꯤ
ꯂꯥꯏ ꯀꯌꯥ ꯍꯔꯥꯎꯗ꯭ꯔꯝꯅꯤꯅ
ꯎꯝ
ꯑꯗꯨꯅꯅꯦ
ꯁꯣꯝꯗꯤ ꯋꯥꯛꯀꯤꯡ ꯆꯠꯄꯤꯗ꯭ꯔꯣ
ꯑꯩ ꯋꯥꯛꯀꯤꯡ ꯆꯠꯂꯤ
ꯑꯣ ꯋꯥꯀꯤꯡ ꯆꯞꯄꯤꯒꯝꯅꯦ
ꯑꯧ ꯑꯩ ꯅꯨꯡꯇꯤꯒꯤ ꯄꯨꯡ ꯕꯥꯔꯣꯗ ꯆꯠꯂꯤ ꯅꯨꯡꯊꯤꯟꯒꯤ
ꯑꯗꯨꯅ ꯆꯞ ꯆꯥꯏꯌꯦ ꯋꯥꯛꯀꯤꯡ ꯆꯠꯄꯩ ꯃꯇꯝꯗꯤ ꯍꯨꯃꯥꯡ ꯌꯥꯝ ꯊꯣꯛꯀꯅꯦꯕ ꯑꯗꯨ ꯃꯇꯝꯗꯨꯗꯗꯤ
ꯎꯝ ꯑꯌꯨꯛꯇꯤ ꯉꯟꯕꯅꯤꯅ
ꯃꯥꯡꯊꯣꯛꯄ ꯋꯥꯏꯑꯦꯕ ꯑꯌꯨꯛꯇꯗꯤ
ꯁꯗ ꯃꯤꯅꯤꯠ ꯇꯔꯥꯗꯪ ꯆꯠꯄꯗꯣ ꯑꯣꯔꯣꯔꯣ ꯇꯥꯏꯌꯦꯕ
ꯎꯝ ꯑꯗꯣ
ꯑꯗꯨꯅ ꯃꯤꯅꯤꯠ ꯇꯔꯥ ꯆꯠꯄꯁꯤꯗ ꯑꯗꯨꯝ ꯃꯇꯝꯁꯦ ꯆꯞ ꯆꯥꯌꯦꯕ
ꯍꯣꯏ ꯍꯣꯏ
ꯎꯝ
ꯍꯧꯖꯤꯛꯀꯥꯟꯗꯤ ꯀꯔꯤ ꯌꯦꯟꯁꯥꯡꯅ ꯍꯥꯎꯕꯤꯔꯤꯒꯦ
ꯑꯩꯗꯤ ꯊꯣꯉꯝ ꯊꯣꯉꯝꯕꯗꯣ ꯑꯗꯨꯝ ꯍꯥꯎꯔꯦ
ꯏꯍꯥꯎꯗ ꯍꯥꯎꯔꯦ
ꯑꯧ ꯊꯣꯉꯝ ꯊꯣꯉꯝꯕꯗꯣ ꯑꯗꯨꯝ ꯆꯥꯔꯦ ꯆꯝꯅ ꯊꯣꯡꯕꯁꯤꯅ ꯈꯔꯗꯤ ꯍꯦꯟꯅ ꯐꯩ
ꯍꯣꯏ ꯍꯛꯆꯥꯡ ꯆꯥꯎꯈꯠꯄ ꯅꯣꯏꯈꯠꯄ ꯑꯗꯨꯗꯤ ꯑꯆꯝꯕ ꯈꯔ ꯆꯥꯕꯤꯒꯗꯧꯅꯤ
ꯎꯝ
ꯍꯧꯖꯤꯛꯇꯤ ꯑꯆꯝꯕ ꯊꯣꯡꯉꯁꯨ ꯉꯥꯏ ꯊꯥꯎ ꯑꯃꯗꯤ ꯑꯗꯨꯝ ꯌꯥꯎꯗꯕ ꯌꯥꯗꯦ
ꯎꯝ
ꯀꯥꯡꯈꯧꯅꯤ ꯈꯪꯗꯦ ꯕꯣꯔꯥꯅꯤ ꯈꯪꯗꯦ ꯑꯃꯗꯤ ꯑꯗꯨꯝ ꯍꯥꯞꯅꯩ ꯉꯥ ꯑꯇꯥꯎꯕꯅꯤ ꯈꯪꯗꯦ ꯆꯝꯅ ꯆꯁꯤ ꯆꯝꯅ ꯆꯥꯁꯤ ꯍꯥꯏꯖꯕꯩ ꯋꯥꯅꯦꯕ
ꯎꯝ
ꯊꯥꯎ ꯑꯃꯗꯤ ꯃꯊꯦꯜ ꯑꯃꯗꯤ ꯑꯗꯨꯝ ꯍꯥꯞꯇ ꯌꯥꯗꯦꯕ
ꯌꯥꯗꯦ ꯌꯥꯗꯦ
ꯑꯗꯨꯕꯨ ꯌꯥꯔꯤꯉꯩꯗꯤ ꯆꯥꯗꯅꯕꯗꯤ ꯐꯩ ꯆꯥꯗꯕꯗꯤ ꯍꯦꯛꯇ ꯉꯝꯅꯗꯦ ꯍꯦꯛꯇ ꯆꯥꯅꯔꯛꯏ ꯑꯅꯤꯔꯛꯁꯨꯕꯊ ꯑꯗꯨ ꯍꯧꯖꯤꯛꯇꯤ ꯅꯝꯗꯅ ꯉꯁꯤ ꯅꯣꯡꯃꯗꯤ ꯆꯥꯔꯨꯒꯨꯝꯁꯦ ꯍꯥꯏꯁꯨ ꯍꯌꯦꯡ ꯅꯣꯡꯉꯥꯜꯂꯒꯗꯤ ꯌꯥꯔꯑꯔꯣꯏ
ꯊꯥꯎ ꯑꯃꯅꯁꯨ ꯑꯃꯗꯤ ꯑꯗꯨꯝ ꯆꯥꯁꯦ ꯍꯥꯏꯔꯛꯑꯅꯤ
ꯎꯝ ꯈꯪꯗꯦꯗ ꯂꯥꯏꯅꯥꯁꯤꯅ ꯖꯥꯠ ꯖꯥꯠ ꯖꯥꯠ ꯉꯥꯛꯇꯅꯤ ꯊꯣꯛꯂꯛꯏꯁꯦ
ꯃꯥꯟꯅꯦ ꯑꯩꯥꯏꯅꯁꯨꯗꯤ ꯗꯥꯛ ꯐꯂꯦꯃ ꯂꯥꯏꯅꯥꯁꯤꯗꯤ ꯍꯤꯌꯥꯡ ꯇꯥꯟꯅꯔꯛꯑꯦ
ꯌꯥꯝꯃꯔꯦ ꯑꯗꯣ ꯃꯈꯥꯔꯣꯝꯒꯤ ꯃꯤꯒꯩꯅ ꯅꯥꯗ꯭ꯔꯤꯁꯤꯅ ꯃꯣꯏꯒꯤ ꯆꯤꯟꯖꯥꯛꯁꯦ ꯃꯣꯏꯒꯤꯅ ꯇꯣꯉꯥꯟꯅ ꯊꯥꯕ ꯌꯣꯟꯕꯩꯅ ꯇꯣꯉꯥꯜ ꯑꯃ
ꯍꯥ
ꯑꯗꯣꯟꯅꯅꯤ
ꯍꯣꯏ ꯑꯗꯨꯃꯥꯏꯅꯁꯨ ꯍꯥꯏꯅꯩ ꯆꯨꯝꯃꯕꯖꯥꯅꯤ
ꯇꯧꯕꯗꯤ ꯑꯩꯈꯣꯏꯗꯤ ꯆꯦꯡꯁꯨ ꯉꯥꯏꯔꯦ ꯍꯥꯔ ꯆꯦꯡꯗꯒꯤ ꯍꯥꯔ ꯌꯥꯎꯅ ꯑꯗꯨꯝ ꯆꯥꯔꯦ
ꯍꯥꯡꯖꯤꯡꯐꯧ ꯂꯣꯏ ꯆꯥꯏꯔꯦ ꯀꯩꯅꯣ ꯍꯧꯖꯤꯛꯇꯤ
ꯐꯠꯇꯦ ꯈꯪ ꯈꯪꯅ
ꯑꯗꯨꯝ ꯆꯥꯔꯕꯅꯦ ꯃꯅꯥ ꯈꯤꯇꯪ ꯀꯩꯅꯣ ꯇꯧꯕꯗ ꯌꯨꯔꯤꯌꯥ ꯑꯃꯨꯛ ꯆꯥꯏꯔꯅꯤ ꯑꯗꯩ ꯃꯊꯪ ꯃꯊꯪ ꯍꯧꯖꯤꯛꯇꯤ ꯊꯥꯏꯅꯗꯤ ꯐꯥꯔꯝꯒꯁꯦ ꯖ__ ꯆꯍꯤ ꯑꯃꯗ ꯑꯃꯨꯛꯇꯪ ꯇꯧꯕꯅꯦ ꯍꯧꯖꯤꯛꯅ ꯆꯍꯤ ꯑꯃꯗ ꯑꯍꯨꯝꯂꯛ ꯐꯥꯕꯤꯌꯦꯅ ꯇꯧꯕꯁꯤꯅ ꯉꯥꯁꯦ ꯃꯆꯤꯟꯖꯥꯛꯇꯣ ꯇꯛꯈꯠꯇꯅ ꯍꯥꯞꯆꯤꯜꯂꯒ ꯍꯥꯎꯇ꯭ꯔꯤꯁꯤꯅꯦꯕ
ꯎꯝ
ꯎꯝ
ꯑꯗꯨꯅꯤ
ꯄ꯭ꯔꯣꯖꯦꯛꯀꯤ ꯉꯥꯒꯨꯝꯕꯅ ꯈꯔ ꯍꯥꯎꯕ
ꯎꯝ
ꯑꯗꯨꯅ ꯍꯥꯔ ꯍꯥꯞꯇꯕꯅꯤꯅ ꯍꯥꯔ ꯍꯥꯞꯄꯁꯤꯅꯅꯦ ꯆꯥꯕ ꯊꯛꯄꯁꯦ ꯌꯥꯗꯕ
ꯑꯉꯥꯡꯗꯤ ꯀꯩ ꯁ꯭ꯀꯨꯜ ꯇꯝꯒꯦ
ꯑꯉꯥꯡꯗꯤ ꯄꯤꯇꯝꯕꯔꯥ ꯇꯝꯃꯤ ꯄꯤꯇꯝꯕꯔꯥꯗ ꯑꯩꯈꯣꯏꯗꯤ ꯅꯛ ꯄꯅꯤꯅ ꯀ꯭ꯂꯥꯁ ꯑꯩꯠ ꯇꯝꯃꯦ
ꯎꯝ
ꯅꯛꯄꯅꯤꯅ ꯚꯦꯟ ꯚꯔꯥ ꯇꯤꯡꯗ꯭ꯔꯦ
ꯑꯗꯨꯗꯤ ꯊꯥꯏꯅꯥ ꯑꯃ ꯐꯔꯛꯑꯦ
ꯌꯥꯝ ꯀꯣꯝꯅ ꯑꯗꯨꯝ ꯆꯠꯂꯦ
ꯎꯝ
ꯂꯧꯊꯣꯛ ꯂꯧꯁꯤꯟ ꯇꯧꯔꯦ ꯑꯗꯨꯝ ꯃꯈꯣꯡꯅ ꯍꯜꯂꯛꯄ ꯉꯝꯖꯔꯦ
ꯎꯝ
ꯚꯦꯟꯗꯗꯤ ꯍꯥꯏꯁꯥꯝꯅꯤ ꯚꯦꯟ ꯚꯔꯥꯁꯨ ꯇꯤꯡꯉꯤ ꯑꯉꯥꯡꯗꯁꯨ ꯋꯥꯏ ꯑ ꯃꯌꯥꯝ ꯅꯝꯁꯤꯜꯂ ꯄꯨꯕꯅꯤꯅ ꯅꯨꯡꯁꯥꯒ ꯍꯥꯏꯒꯠꯂꯗꯤ ꯑꯣꯝꯃ ꯍꯧꯖꯤꯛꯀꯟ ꯑꯉꯥꯡꯁꯤꯡꯁꯦ ꯋꯥꯟꯊꯕꯕꯨ ꯌꯥꯎꯋꯦ ꯍꯥꯏꯅꯩ ꯑꯗꯨꯕꯨ ꯑꯩꯈꯣꯏꯒꯤꯗꯤ ꯑꯗꯨꯗꯤ ꯇꯧꯗ꯭ꯔꯦ ꯑꯗꯨꯃꯛꯇꯤ ꯑꯥ
ꯑꯉꯥꯡ ꯚꯦꯟ ꯑꯝꯗ ꯌꯥꯝꯗ꯭ꯔꯕꯗ ꯑꯉꯥꯡ ꯇꯔꯥꯗꯤ ꯑꯗꯨꯝ ꯅꯝꯁꯤꯜꯂꯦꯕ
ꯎꯝ ꯄꯩꯁꯥꯁꯨ ꯁꯦꯕ ꯑꯣꯏꯕ
ꯎꯝ
ꯎꯝ ꯚꯦꯟ ꯚꯥꯔꯗꯤ ꯍꯥꯏꯔꯦ ꯃꯥꯅꯨ ꯃꯥꯅꯨ ꯆꯥꯗꯦ ꯆꯥꯛ ꯑꯗꯨꯕꯨ ꯂꯥꯏꯔꯤꯛ ꯇꯥꯛꯄꯤꯕꯒꯤ ꯑꯐꯕ ꯐꯠꯇꯕꯒꯤꯗꯤ ꯈꯪꯗ꯭ꯔꯦ
ꯍꯣꯏ
ꯁ꯭ꯀꯨꯜꯒꯤꯗꯤ ꯑꯅꯛꯄꯅꯤꯅ ꯅꯨꯡꯉꯥꯏꯔꯦ ꯍꯥꯏꯇꯥꯔꯦ
ꯃꯥꯅꯦ ꯃꯥꯅꯦ ꯑꯗꯣ ꯍꯧꯖꯤꯛꯇꯤ ꯁ꯭ꯀꯨꯜꯁꯦ ꯁ꯭ꯀꯨꯜꯒ ꯂꯝꯕꯤ ꯊꯣꯡꯒ ꯌꯦꯡꯕꯗ ꯂꯝꯕꯤ ꯊꯣꯡꯁꯤꯅ ꯌꯥꯝ ꯄꯤꯛꯑꯦ
ꯍꯣꯏ ꯍꯣꯏ
ꯁ꯭ꯀꯨꯜꯁꯤꯅ ꯂꯣꯏꯅ ꯀꯩꯅꯣ ꯇꯧꯔꯦ ꯄꯨꯡꯁꯦ ꯇꯥꯏꯃꯤꯡꯁꯦ ꯈꯔ ꯈꯔ ꯈꯦꯠꯅꯔꯒ ꯁꯨꯇꯤ ꯊꯥꯕ ꯑꯣꯏꯗꯤ ꯈꯔ ꯑꯃꯨꯛ ꯐꯒꯗꯧꯕ
ꯎꯝ
ꯇꯥꯏꯃꯤꯡꯁꯦ ꯄꯨꯂꯛꯀ ꯐꯨꯖꯤꯜꯂꯛꯄꯗꯗꯤ ꯂꯝꯕꯤꯖꯦ ꯆꯠꯐꯝ ꯂꯩꯇꯦꯕ
ꯃꯥꯅꯦ ꯃꯥꯅꯦ ꯁ꯭ꯀꯨꯜ ꯀꯨꯡꯕꯅꯤꯅ ꯑꯃꯒ ꯑꯃꯒ ꯁ꯭ꯀꯨꯜ ꯆꯒꯨꯡꯅꯅ ꯂꯩꯕꯒꯤ
ꯎꯝ ꯃꯥꯅꯦ ꯑꯣ ꯐꯔꯦ ꯐꯔꯦ ꯅꯣꯡꯃ ꯑꯃꯨꯛ ꯋꯥꯔꯤ ꯁꯥꯟꯅꯔꯁꯤ
ꯍꯣꯏ ꯍꯣꯏ ꯍꯣꯏ ꯎꯝ ꯌꯥꯝ ꯅꯨꯡꯉꯥꯏꯖꯔꯦ ꯄꯥꯎ ꯐꯥꯎꯅꯕ ꯇꯣꯏ ꯇꯣꯏꯅ ꯄꯥꯎ ꯐꯥꯎꯅꯁꯤ
ꯍꯣꯏ ꯍꯣꯏ ꯍꯣꯏ ꯊꯝꯃꯦ ꯊꯝꯃꯦ
ꯍꯣꯏ ꯍꯣꯏ